ꯍꯜꯂꯣ ꯇꯥꯔꯕꯣ
ꯑꯥ
ꯎꯝ ꯀꯩ ꯏꯟꯖꯥꯡ ꯆꯥꯔꯕ ꯉꯥꯁꯤꯒꯦ
ꯑꯩꯈꯣꯏ ꯑꯁꯤꯟꯕ ꯊꯣꯡꯏꯤ
ꯎꯝ
ꯑꯩ ꯉꯁꯥꯏ ꯀꯨꯏꯗ꯭ꯔꯤ ꯍꯜꯂꯛꯈꯤꯕ ꯀ꯭ꯂꯥꯁ ꯆꯠꯂꯨꯕꯗ ꯑꯦꯝ ꯌꯨꯗꯥ ꯉꯥꯛꯇꯪ ꯂꯩꯔꯛꯄꯦ ꯑꯦꯝ ꯌꯨꯗ ꯉꯥꯛꯇꯪ ꯂꯩꯔꯛꯄꯅꯦ ꯑꯩꯁꯦ
ꯎꯝ
ꯑꯗ
ꯑꯁ ꯉꯁꯤ ꯆꯠꯂꯨꯔꯒꯅꯦ ꯀ꯭ꯂꯥꯁ ꯇꯧꯔꯛꯇꯦ ꯍꯥꯏꯕ
ꯀꯩꯒꯤ
ꯑꯣ ꯆꯠꯂꯨꯔꯦ ꯑꯗꯣ ꯑꯥ ꯌꯧꯔꯀꯥꯟꯗ ꯃꯥꯗꯣ ꯊꯕꯛ ꯑꯃ ꯂꯥꯛꯑꯦ ꯑꯗꯨꯅ ꯆꯠꯇ ꯌꯥꯗ꯭ꯔꯦ ꯍꯥꯏꯔ ꯑꯗꯩ ꯑꯗꯨꯝ ꯇꯧꯗ꯭ꯔꯦꯗꯅ ꯉꯁꯤ ꯀ꯭ꯂꯥꯁ
ꯆꯠꯂꯦ ꯅꯪ ꯄꯩꯁꯥ ꯄꯨꯊꯣꯛ ꯆꯆꯩꯔꯣ
ꯏꯁꯥ ꯄꯥ ꯄꯨꯊꯣꯛꯆꯩꯅꯦ ꯄꯣꯏꯟ ꯄꯤꯕ ꯅꯇꯦ
ꯎꯝ ꯍꯥꯏꯗꯤ ꯌꯥꯝꯃꯤꯅꯦ ꯄꯨꯔꯥ ꯊꯧꯅꯥ ꯐꯕꯤꯅꯤꯅꯪ ꯑꯣꯏꯔꯤꯁꯦ
ꯍꯣꯏ ꯊꯧꯅꯥ ꯐꯕꯤ ꯑꯣꯏꯔꯨꯔꯦ ꯑꯗꯨ ꯀꯩꯅꯣ ꯇꯧꯋꯦ ꯎꯝ ꯏꯁꯅꯤꯌꯥꯗꯣ ꯉꯁꯥꯏ ꯀꯣꯜ ꯇꯧꯕꯅꯦ ꯑꯗꯨꯒ ꯃꯥꯗꯤ ꯂꯣꯟꯕꯨ ꯅꯧꯁꯤꯜꯂꯛꯑꯦ
ꯎꯝ
ꯂꯣꯟ ꯅꯧꯔꯥ ꯋꯥꯔꯤ ꯁꯥꯟꯅꯩꯌꯦ ꯃꯥꯗꯤ
ꯎꯝ ꯑꯗꯨꯕꯥꯅꯤ ꯆꯨꯝꯅꯒ ꯉꯁꯥꯏ ꯑꯩ ꯃꯤꯠ ꯇꯔꯥ ꯇꯔꯥ ꯐꯥꯅ ꯇꯧꯅꯣꯏꯔꯣ
ꯇꯔꯥ ꯐꯥꯗꯦ ꯑꯗꯣ ꯃꯥꯅ ꯍꯥꯏꯗꯃꯩ ꯁꯠ ꯁꯠ ꯍꯥꯏꯗꯦ ꯑꯗꯨꯒ ꯉꯥꯛꯇꯪ ꯂꯩꯔ ꯊꯝꯈ꯭ꯔꯦ ꯑꯗꯨꯒ ꯑꯃꯨꯛꯀ ꯇꯧꯔꯣꯅ ꯍꯥꯏꯔꯛꯑꯦ ꯑꯩꯅ ꯀꯣꯟꯅ ꯇꯧꯔꯛꯑꯒꯦꯅ ꯃꯥꯁꯦ ꯐꯣꯔꯃꯦꯜ ꯌꯥꯝ ꯑꯣꯏꯌꯦꯕ ꯁꯥꯟꯅ ꯀꯥꯟꯗ ꯑꯁ ꯏꯪꯂꯤꯁ ꯀꯄ ꯋꯥꯍꯥ ꯄꯦ ꯇꯧꯔꯤꯁꯦ ꯑꯗꯨꯏ ꯑꯩꯅ ꯀꯣꯟꯅ ꯇꯧꯔꯛꯑꯒꯦ ꯑꯩꯁꯨ ꯃꯊꯥꯏꯝ ꯊꯥꯖꯤꯜꯂꯕ ꯃꯥꯡꯉꯒ ꯋꯥꯔꯤ ꯁꯥꯟꯅꯕꯗꯣ
ꯀꯩ ꯀꯩꯅꯣꯗꯨꯗ ꯑꯗꯨꯝ ꯃꯣꯏ ꯑꯦꯞꯇ ꯇꯧꯤꯔꯣ ꯅꯠꯇ꯭ꯔꯒ ꯀꯩꯅꯣ ꯇꯧꯔꯤꯔꯣ ꯑꯁꯨꯝ ꯂꯩ ꯀꯣꯜꯗ
ꯑꯛꯇꯇꯩ ꯑꯦꯞꯇ ꯇꯧꯕ ꯑꯦꯞꯇ ꯑꯍꯥꯟꯕ ꯇꯧꯔꯦꯗꯅ ꯇꯧꯀꯥꯟꯗꯅꯦ ꯑꯗꯨꯀꯥꯟꯗ ꯑꯗꯩ ꯑꯃꯨꯛ ꯒꯦꯞꯁꯦ ꯌꯥꯝ ꯂꯩꯕ ꯍꯥꯏꯇꯥꯔꯦ ꯉꯁꯥꯏ ꯃꯔꯛ ꯀꯦ ꯑꯍꯥꯟꯕꯩ ꯍꯧꯔꯛꯄꯩꯗꯣ ꯇꯦꯟ ꯁꯦꯀꯦꯟꯃꯨꯛ ꯇꯨꯃꯤꯟ ꯂꯩꯔꯦ ꯑꯗꯨꯅꯗꯤ ꯑꯗꯨꯝ ꯌꯥꯗ꯭ꯔꯕ
ꯊꯃ ꯇꯦꯛꯈ꯭ꯔꯔꯕ
ꯎꯝ ꯅꯠꯇꯦ ꯅꯠꯇꯦ ꯃꯥꯅ ꯀꯣꯟꯅ ꯇꯧꯔꯛꯑꯣꯅ ꯍꯥꯏꯔꯒ ꯀꯊꯈ꯭ꯔꯤꯕ
ꯎꯝ ꯍꯥꯏ ꯁꯨꯝ ꯊꯅꯕ ꯑꯃ ꯈꯪꯉꯝꯃꯣꯏꯌꯦ ꯋꯥꯔꯤꯗꯨ ꯊꯣꯛꯑꯝꯃꯣꯏꯕ
ꯃꯥ ꯍꯥꯏꯗꯅꯦ ꯑꯗꯨꯝ ꯁꯥꯗꯧꯕ ꯋꯥꯔꯤꯗꯣ ꯖꯔꯔ ꯁꯥꯔꯛꯎ ꯃꯔꯛꯇ ꯇꯠꯈꯤꯒꯅꯨ ꯍꯥꯏꯕꯩ
ꯍꯣꯏ ꯌꯥꯝ ꯊꯨꯅꯒꯤ ꯂꯩꯕ
ꯎꯝ ꯃꯤ ꯂꯣꯟꯒ ꯅꯧꯔꯒ ꯌꯥꯝ ꯐꯣꯔꯃꯦꯜ ꯇꯥꯅꯅꯤ ꯁꯥꯔ ꯑꯩꯗꯣ
ꯊꯕꯛ ꯑꯃ ꯃꯖ ꯑꯣꯏ ꯃꯥ ꯍꯣꯏꯖꯅ
ꯑꯩꯈꯣꯏꯅ ꯑꯃꯨꯛ ꯁꯨꯝ ꯐ꯭ꯔꯦꯟꯂꯤ ꯍꯥꯏ ꯍꯥꯏꯗꯅꯀꯣ
ꯎꯝ ꯃꯥꯗꯤ ꯄꯨꯔꯥ ꯊꯕꯛ ꯑꯃ ꯑꯣꯏꯣꯏꯔꯝꯅꯤ
ꯃꯥꯏ ꯄꯩꯁꯥ ꯐꯅꯌꯥꯝ ꯐꯪꯈ꯭ꯔꯦ ꯆꯍꯤ ꯑꯃꯃꯨꯛ ꯁꯨꯨꯔ ꯃꯥ ꯇꯧꯕ
ꯑꯩꯈꯣꯏ ꯂꯤꯁꯤꯡ ꯃꯥꯄꯟ ꯀꯌꯥ ꯌꯥꯎꯏ ꯉꯁꯥꯏ ꯏꯁꯀ꯭ꯔꯤꯟ ꯁꯣꯠ ꯊꯥꯀꯥꯟꯗ ꯌꯥꯝ
ꯍꯣꯏ ꯃꯥꯏ ꯐꯅ ꯌꯥꯝ ꯌꯥꯝꯃꯦ ꯃꯊꯪꯗꯤ ꯀꯩꯅꯣ ꯇꯥꯏ ꯍꯥꯏ ꯎꯝ ꯃꯊꯪꯗꯤ ꯏꯕꯩ ꯇꯥꯏ ꯍꯥꯏꯌꯦ
ꯏ ꯐ ꯍꯥꯏꯗꯤ
ꯏꯕꯒꯤ ꯃꯩꯇꯩ ꯃꯌꯦꯛ ꯏꯗꯣꯏꯔꯥ ꯏꯪꯂꯤꯁ ꯏꯗꯣꯏꯔꯗꯤ ꯈꯪꯗꯦꯕꯀꯣ ꯑꯗꯨꯒ ꯏꯔ ꯊꯥꯒꯠ ꯇꯦ
ꯃꯣꯏ ꯀꯩꯅꯣ ꯃꯌꯥꯝꯁꯦ ꯇꯥꯛꯁ ꯃꯌꯥꯝꯁꯦ ꯑꯗꯨꯝ ꯀ ꯉꯥꯛꯇ ꯅꯠꯇꯦꯕ
ꯎꯝ
ꯑꯩꯅ ꯃꯤ ꯃꯈꯩꯗ ꯍꯥꯏꯐꯦꯠ ꯍꯥꯏꯐꯦꯠ ꯍꯥꯏꯕꯀꯣ ꯑ ꯑꯩ ꯀꯤꯖꯩ ꯑꯩ ꯇꯧꯔꯣꯏ ꯑꯩ ꯀꯩꯅꯣ ꯇꯧꯔꯣꯏꯗ ꯇ ꯉꯥꯛꯇꯅꯤ ꯍꯥꯏꯔꯤꯁꯦ
ꯍꯧꯖꯤꯛꯀꯥꯟꯗꯤ ꯑꯃꯨꯛ ꯏꯁꯀꯦꯝ ꯑꯗꯒꯤ ꯐ꯭ꯔꯣꯠ ꯃꯌꯥꯝ ꯊꯣꯛꯂꯛꯑꯦꯗꯅꯀꯣ
ꯍꯣꯏꯅꯃꯣꯏ ꯏꯃꯥꯟꯅꯕꯤ ꯑꯃꯁꯨ ꯑꯗꯨꯃꯥꯏꯅ ꯇꯧꯔ ꯇꯧꯔꯤ ꯑꯗꯨꯗꯨꯒꯅꯤ ꯑ ꯍꯛꯇ ꯕꯦꯡꯁꯦ ꯑꯗꯨꯝ ꯌꯥ ꯍꯥꯞꯄꯤ ꯈꯨꯗꯤꯡꯗ ꯍꯥꯞꯄꯤ ꯈꯨꯗꯤꯡ ꯑꯗꯨꯝ ꯆ ꯑꯗꯨꯝ ꯆꯠꯈꯤꯕ ꯌꯥꯃꯦꯟ ꯇꯥꯗꯕꯤꯗꯣ ꯑꯗꯨꯗ ꯑꯩ ꯇꯧꯖꯔꯔꯣꯏ ꯀꯩꯗꯧꯒꯦ ꯇꯧꯔꯤꯅꯣ ꯈꯪꯗꯕꯗ ꯑꯩ ꯀꯤꯔ ꯆꯨꯡꯕ ꯃꯌꯥꯝꯁꯦ ꯈꯨꯠꯄꯁꯤ ꯍꯥꯏꯔ ꯍꯥꯏꯗꯤ ꯃꯤꯁꯤ ꯀꯁꯨ ꯀꯝ ꯂꯩꯇꯦꯅ ꯍꯧꯖꯤꯛꯀꯥꯟꯗꯤ ꯃꯦꯆꯌꯔ ꯑꯣꯏꯅꯔꯦꯅ ꯑꯩꯈꯣꯏ ꯃ ꯑꯩꯈꯣꯏ ꯕꯦꯁ ꯍꯥꯏꯔꯗꯤ ꯑꯗꯨꯅ
ꯎꯝ
ꯊꯕꯛ ꯊꯕꯛ ꯇꯨꯁꯤꯟꯅꯕ ꯍꯥꯏꯅ ꯁꯪꯅꯗꯦ ꯇꯒ ꯇꯕꯅꯤ
ꯍꯣꯏ
ꯐꯣꯟ ꯇꯧꯗꯕꯤ ꯑꯇꯣꯞ ꯑꯇꯣꯞꯄꯒꯨꯝꯕ ꯑꯣꯏꯔꯗꯤ ꯀꯣꯄꯥ
ꯎꯝ ꯃꯃꯥꯡꯒꯤ ꯐꯣꯔꯃꯦꯠꯁꯤ ꯈꯤꯕꯗꯨꯕꯨꯗꯤ ꯂꯨꯄꯥ ꯂꯤꯁꯤꯡ ꯑꯃ ꯆꯍꯨꯝ ꯆꯪꯉꯦ ꯑꯩꯈꯣꯏ ꯑꯩꯈꯣꯏ ꯃꯅꯥꯛꯀꯤ ꯍꯦꯛ ꯊꯪꯅꯕꯒꯤ ꯑꯉꯥꯡꯁꯤꯁꯨ ꯇꯧ ꯂꯩꯔꯝꯃꯦ ꯃꯥꯏꯁꯨ
ꯎꯝ
ꯃꯥꯅ ꯍꯥꯟꯅ ꯍꯥꯏꯔꯛꯇꯕ ꯁꯤ ꯄꯣꯠꯁꯦ ꯂꯩ ꯁꯨꯃꯥꯏꯅ ꯂꯩꯗ
ꯍꯣꯏ ꯃꯥ ꯁꯨꯝ ꯑꯍꯥꯟꯕ ꯑꯣꯏꯕꯗ ꯀꯌꯥꯝ ꯑꯣꯏꯗ꯭ꯔꯥ ꯑꯣꯏꯗ꯭ꯔꯥ ꯁꯨꯝ ꯉꯥꯏꯅꯕꯩ ꯑꯣꯏꯔꯝꯒꯅꯦꯕ ꯀꯌꯥꯝ ꯁꯥꯡꯅ ꯇꯧꯁꯤ
ꯎꯝ ꯑꯩꯁꯤ ꯇꯧꯔꯛꯏꯁꯤꯅꯦ ꯑꯇꯣꯞꯄ ꯅꯝꯕꯔ ꯑꯃꯗꯨꯅꯤꯀꯣ ꯕꯣꯗꯥ ꯅꯝꯕꯔꯗ‌ꯣ
ꯎꯝ
ꯑꯗꯨꯒ ꯀꯩꯅꯣ ꯋꯥꯆꯦꯞ ꯅꯝꯕꯔ ꯍꯥꯞꯄꯅꯦ ꯁꯤꯅ ꯃꯣꯏ ꯇꯥꯛꯁ ꯑꯃ ꯁꯤ ꯉꯁꯤꯗꯒꯤ ꯍꯧꯕꯗ ꯉꯥꯏꯔꯤ ꯅꯪꯒ ꯇꯧꯔꯤꯁꯤꯅꯦ ꯑꯍꯥꯟꯕ
ꯎꯝ
ꯑꯃꯗꯨꯗꯤ ꯑꯩꯈꯣꯏꯒꯤ ꯀꯣꯜ ꯑꯅꯤꯔꯛꯇꯤ ꯇꯧꯈ꯭ꯔꯦꯗꯅ
ꯍꯣꯏ ꯍꯣꯏ ꯑꯗꯨꯃꯥꯏꯅ ꯇꯧꯔ ꯌ‌ꯦꯡꯉ‌ꯣ
ꯆꯥꯇ꯭ꯔ ꯐꯥꯗꯧꯅꯦ ꯑꯩꯈꯣꯏꯅꯤꯁꯤ ꯀꯩꯅꯣꯗꯤ ꯏꯪꯒ꯭ꯔꯥꯖꯤꯗꯤ ꯌꯥꯝ ꯁꯤꯖꯤꯟꯅꯩ ꯑꯩꯈꯣꯏ ꯀꯪꯒꯨ ꯁꯤꯅꯥ ꯊꯨꯠꯂ ꯑꯗꯨꯝ ꯈꯔ ꯅꯨꯡꯉꯥꯏꯇꯦ
ꯅꯣꯡꯁꯨ ꯉꯔꯥꯡꯅ‌ꯦ ꯍꯦꯛꯇ ꯁꯨꯃꯥꯏꯅꯅꯦ ꯀ ꯇꯧꯕꯁꯤꯅ ꯍꯥꯏꯗꯤ ꯑꯃꯃꯨꯛ ꯍꯥꯏ ꯑꯃꯃꯨꯛ ꯍꯥꯏ ꯀꯩꯗꯧꯔ‌ꯦ ꯈꯟꯗꯦ ꯈꯣꯠꯇꯦꯅ ꯀ ꯉꯥꯎꯕꯤ ꯈꯣꯠꯂꯤ ꯇꯔꯨꯛ
ꯑꯗꯨ ꯃꯥ ꯑꯩꯉꯣꯟꯗ ꯉꯔꯥꯡ ꯑꯩꯈꯣꯏ ꯑꯩꯈ‌ꯣꯏ ꯁꯥꯟꯅ ꯂꯣꯏꯕꯩꯗꯨꯗ ꯂꯣꯏꯗ꯭ꯔꯤꯕ ꯇꯧꯔ ꯃꯦꯁꯦꯁ ꯊꯥꯔꯛꯑꯦ
ꯎꯝ
ꯂꯣꯏꯔ ꯂꯣꯏꯔ ꯇꯧꯔꯣꯅ ꯍꯥꯏꯈꯤꯕꯅ‌ꯦ
ꯇꯧꯒꯦ ꯈꯜꯂ‌ꯦ ꯑꯗꯨꯝ ꯃꯁꯥꯗ ꯇꯦꯟꯁꯜ ꯂꯩꯔ ꯂꯩꯕꯗꯣ ꯈꯟꯖꯤ ꯂꯩ ꯒꯤꯀꯣ
ꯇꯧꯋꯦ ꯃꯥꯥꯏ ꯑꯦꯇꯟꯁ ꯌꯥꯝ ꯋꯥꯡꯉꯦ
ꯍꯣꯏ ꯀꯩꯅꯣꯝ ꯇꯧꯗꯣꯔꯦ ꯈꯜꯂꯗꯤ ꯑꯗꯨꯝ
ꯊꯣꯔꯣꯂꯤ ꯈꯪꯅꯤꯡꯕꯩꯅꯤ ꯈꯪꯗꯦ ꯐꯖꯅ ꯈꯪꯅꯤꯡꯕꯩꯅꯤ ꯈꯪꯗꯦ ꯀꯩꯅꯤ ꯈꯪꯗꯦ ꯑꯗꯨꯝ ꯀꯣꯏꯁꯟ ꯑꯗꯨꯝ ꯍꯪꯕꯤꯗꯣ ꯋꯥꯍꯪ ꯃꯊꯪ ꯃꯊꯪ ꯃꯊꯪ ꯃꯊꯪ ꯑꯩ ꯃꯥꯏ ꯄꯥꯈꯨꯝ ꯈꯟꯕꯗ ꯁꯤꯒꯦ ꯇꯧꯋꯦ ꯍꯥꯏꯔꯒ
ꯑꯩꯉꯣꯟꯗꯕꯨ ꯀꯥꯏ ꯍꯪꯉꯛꯇꯦ ꯑꯩꯗꯤ ꯍꯥꯏꯗꯤ ꯈꯪꯉꯝꯃꯣꯏ ꯈꯟꯕꯩꯔꯥ ꯀꯩꯅ‌ꯣ ꯇꯧꯕꯩꯔ ꯈꯪꯗꯦ ꯑꯩꯉꯣꯟꯗꯕꯨꯗꯤ ꯑꯗꯨꯅꯃꯥꯏꯅ ꯁꯨꯝ ꯍꯥꯞꯄꯛꯄꯅꯤꯅ ꯈꯔ ꯍꯥꯟꯅ ꯌꯥꯎꯔꯕꯅꯤꯅ ꯈꯪꯕꯅꯤ ꯈꯟꯕ꯭ꯔꯥ ꯈꯪꯗꯦꯕ꯫ ꯀꯥꯏ ꯍꯪ ꯅꯠꯇꯦ꯫
ꯎꯝ꯫ ꯅꯤꯡ ꯂꯩ ꯁꯥꯔ ꯂꯣꯏꯔꯦ ꯁꯥꯔꯤꯗ ꯂꯣꯏꯔꯦ ꯉꯁꯥꯏ ꯍꯩꯅꯧ ꯃꯦꯠꯄ ꯆꯥꯁꯤꯜꯂꯨꯗꯅ꯫
ꯎꯝ ꯀꯌꯥꯝ ꯆꯥꯖꯤꯜꯂꯨꯔꯕ ꯀꯅꯥꯒ?
ꯁꯥꯪꯀꯦꯔ ꯑꯩꯈꯣꯏ ꯃꯈꯩ ꯃꯣꯏꯗꯤ ꯈꯔ ꯆꯥꯔ ꯇꯣꯛꯈ꯭ꯔꯦ ꯑꯩꯅ ꯂꯣꯏ ꯂꯣꯏꯁꯤꯜꯂꯦ ꯑꯗꯨꯅ ꯐꯖꯔꯦ꯫
ꯅꯪ ꯍꯥꯏꯔꯦꯗꯅ꯫
ꯑꯩ ꯅꯍꯥꯟꯗꯤ ꯆꯥꯅꯤꯡ ꯂꯩꯕꯅꯦ ꯑꯗꯨ ꯃꯤꯁꯨ ꯂꯩꯇꯕ ꯆꯥꯃꯤꯟꯅꯅꯕ ꯑꯗꯨꯒꯝ ꯉꯁꯥꯏ ꯊꯑꯣꯏꯅ ꯀꯧꯕꯅꯦꯅ ꯀꯧꯔ ꯃꯦꯠꯂꯦ ꯁꯦꯠꯊꯔꯦ ꯑꯗꯨꯒ ꯑꯗꯨꯝ
ꯎꯝ꯫ ꯒꯌ꯭ꯥꯟ ꯇꯗꯦ ꯇꯧꯔꯤꯁꯦ꯫
ꯋꯥꯀꯤꯡ ꯆꯧꯁꯤꯨꯔꯣ ꯍꯣꯔꯦꯟ?
ꯑꯃ ꯅꯨꯡꯗꯨꯅ ꯍꯣꯔꯦꯟ ꯀꯩꯅꯣ ꯇꯧꯁꯦ ꯍꯥꯏꯌꯦ ꯃꯥ ꯍꯜꯂꯛꯄꯩꯗ ꯑꯃꯨꯛ ꯕꯤꯁꯥꯜ ꯆꯠꯂꯨꯁꯦꯅ ꯍꯥꯏꯔꯛꯄ ꯑꯩꯉꯣꯟꯗ ꯑꯗꯨꯒꯤ
ꯑꯣ ꯑꯩꯉꯣꯟ ꯑꯩꯉꯣꯟꯗꯗꯤ ꯍꯥꯏꯔꯛꯇꯦꯅꯦ꯫ ꯁꯪꯀꯔꯗꯨꯁꯨ ꯕꯤꯁꯥꯜ ꯆꯧꯁꯦ ꯍꯥꯏꯔꯛꯄꯅꯤ꯫
ꯅꯪ ꯌꯧꯅꯤꯡꯉꯥꯏꯗꯤ ꯍꯨꯔꯦꯟ ꯃꯥꯒ ꯍꯣꯏ ꯅ ꯑꯩ ꯀꯩꯁꯨ ꯂꯩꯔ ꯃꯥꯁꯨ ꯏꯟꯗꯛ ꯀꯔꯤ ꯅꯪ ꯄꯣꯠ ꯂꯩꯅꯤꯡꯕ ꯌꯥꯎꯔꯗꯤꯦ ꯍꯥꯏꯕꯅꯤꯗ ꯍꯥꯏꯕꯗꯤ꯫
ꯑꯣ ꯑꯩꯅ ꯑꯃꯨꯛ ꯑꯩ ꯀꯩꯅꯣ ꯁꯪꯀꯔꯗꯨꯣ ꯃꯒꯤ ꯀꯩꯅꯣ ꯂꯩꯗꯣꯔꯤ ꯍꯥꯏꯕ꯫
ꯆꯠꯃꯤꯟꯅ ꯌꯥꯏ ꯀꯩꯅ ꯅꯪ ꯅꯪ ꯊꯁꯨꯔꯤꯕꯦ ꯂꯣꯏꯔꯝꯃꯅꯤ꯫
ꯇꯨꯏ ꯍꯦꯄ ꯂꯩꯔꯤꯌꯦ ꯃꯥ ꯂꯩꯀꯥꯟꯗ ꯏꯁ ꯃꯥꯒ ꯆꯠꯃꯤꯟꯅ ꯀꯥꯟꯗ ꯃꯥꯅ ꯍꯥꯏꯅꯤꯀꯣ ꯃꯇꯨꯡ ꯆꯠꯇꯅꯕ ꯑꯅꯤ ꯑꯍꯨꯝ ꯂꯩꯁꯤꯜꯂꯣ ꯍꯥꯏꯔꯒꯅꯦ ꯍꯦꯛꯇ ꯑꯅꯤꯔꯛꯅꯤ ꯂꯩꯁꯤꯜꯂꯤꯁꯦ ꯑꯅꯤꯒꯤ ꯆꯥꯡꯅꯤ ꯂꯩꯁꯤꯜꯂꯤꯁꯦ ꯍꯥꯏꯗꯤ ꯃꯔꯤ ꯁꯨꯔꯦꯗꯅ ꯑꯅꯤ ꯂꯩꯕ ꯍꯥꯏꯁꯦ꯫ ꯑꯗꯨꯅ ꯂꯩꯔꯤꯌꯦ ꯍꯧꯖꯤꯛꯐꯥꯎ ꯐꯅꯥꯌꯥꯝ ꯫ ꯑꯗꯨꯝ ꯀꯩꯅꯣ ꯇꯧꯕ ꯅꯤꯡꯇꯩꯊꯣꯛꯄ ꯈꯣꯠꯄ ꯑꯗ ꯑꯅꯝꯕꯅ ꯑꯗꯨꯝ ꯁꯤꯖꯤꯟꯅꯩꯗ ꯑꯩꯗꯤ ꯍꯦꯡꯀꯔ ꯆꯤꯞ ꯁꯤꯖꯤꯟꯅꯗꯦꯕ ꯏꯝꯐꯥꯜꯗ ꯄꯨꯔꯁꯨ ꯍꯦꯡꯀꯔ ꯆꯤꯞ ꯑꯅꯤꯒꯨꯝꯕꯗꯤ ꯑꯗꯨꯝ ꯄꯨꯔꯅꯤ꯫ ꯍꯨꯃꯥꯡ ꯇꯩꯇꯣꯛꯄ ꯈꯣꯠꯄ
ꯃꯥꯁꯨ ꯏꯟꯗꯛꯁꯟꯗꯣ ꯃꯣꯏ ꯒ꯭ꯌꯥꯁꯇꯨ ꯂꯣꯏꯗꯣꯏ ꯏꯟꯗꯛꯁꯟꯗꯣ ꯂꯩꯅꯤꯡꯉꯦ ꯑꯩꯅ ꯏꯟꯗꯛꯁꯟ ꯌꯣꯟꯕꯗꯣ ꯀꯥꯏ ꯌꯣꯟꯅ ꯈꯪꯗꯦ ꯑꯩꯅ ꯄꯁꯥꯗꯨ ꯌꯥꯎꯕꯅꯦ ꯃꯥꯗ ꯌꯣꯟꯐꯝ ꯈꯪꯗꯦ ꯈꯣꯠꯇꯦꯅ ꯇꯧꯕꯅꯦ ꯀꯔꯗ ꯌꯦꯡꯉꯨꯁꯤꯔ
ꯀꯩꯅꯣ?
ꯑꯩꯁꯨ ꯑꯣ ꯑꯣꯠꯇꯨ ꯂꯩꯒꯦ ꯇꯧꯕ꯫
ꯑꯗꯨꯗꯕꯨ ꯌꯥꯎꯕꯗꯨꯕꯨ ꯌꯥꯎꯕꯨ - ꯌꯥꯎꯕ꯭ꯔꯥ ꯑꯩ ꯊꯦꯡꯅꯗꯦ
ꯌꯥꯎꯕꯅꯤ - ꯌꯥꯎꯕꯅꯤ꯫
ꯑꯣ ꯅꯪ ꯂꯥꯞꯅ ꯊꯝꯒꯅꯣ ꯔꯦꯀꯣꯔꯗꯤꯡꯗꯨꯣ ꯌꯥꯗ꯭ꯔꯦ꯫ ꯈꯔ ꯅꯛꯁꯂꯨ꫰
ꯀꯩꯩꯅꯣ ꯂꯥꯞ ꯊꯝꯗꯤꯌꯦ꯫
ꯑꯣ ꯉꯁꯥꯏ ꯉꯁꯥꯏꯒ ꯈꯣꯟꯖꯦꯜꯗꯨ ꯃꯥꯟꯅꯗꯕ ꯑꯗꯨꯏꯅꯤꯅ ꯍꯪꯉꯛꯏꯁꯦ꯫
ꯊꯀꯣꯡꯗꯅꯤ ꯅꯠꯇ꯭ꯔꯗꯤ ꯀꯥꯔ ꯁ ꯈꯔ ꯊꯥꯕ ꯌꯥꯗꯦ ꯀꯩ ꯊꯥ ꯇꯥꯗꯦ ꯀꯃꯥꯏꯅ ꯇꯥꯗꯣꯏꯕ꯫
ꯄꯨꯡ ꯀꯌꯥ ꯆꯠꯇꯣꯏꯖꯥꯠꯅꯣ ꯑꯩꯗꯤ ꯍꯣꯔꯦꯟ ꯄꯨꯡ ꯃꯉꯥ ꯃꯈꯥꯏ ꯇꯔꯨꯛ ꯑꯋꯥꯏ ꯆꯠꯂꯗꯧ ꯃꯥꯜꯂꯦ ꯃꯉꯥ
ꯀꯥꯏꯗ ꯑꯉꯥꯡ ꯊꯤꯟꯕꯒꯤ
ꯑꯗꯨꯝ ꯄꯨꯟꯅ ꯄꯨꯟꯅ ꯍꯥꯏꯃꯤꯟꯅꯩ ꯆꯠꯃꯤꯟꯅ ꯌꯥꯅꯤ ꯆꯠꯃꯤꯟꯅꯁꯦ ꯍꯥꯏꯔꯕꯗꯤ
ꯆꯠꯃꯤꯟꯅꯔꯁꯤꯦꯗ ꯍꯥꯏꯐꯦꯠ ꯌꯦꯡꯕꯗ ꯑꯩꯗꯤ ꯀꯩ ꯂꯩꯕꯗꯣ ꯑꯣꯠ ꯈꯔ ꯂꯩꯔꯨꯒꯦ ꯇꯧꯕꯅꯤꯅ ꯋꯥꯠ ꯂꯣꯏꯕꯗꯤ ꯇꯥꯏ
ꯃꯣꯏꯅ
ꯕꯦꯛꯐꯥꯏ ꯅꯨꯡꯇꯤꯗ ꯁꯨꯝ ꯑꯌꯨꯛꯀꯤ ꯑꯗꯨꯝ ꯆꯥꯠꯂꯦ ꯅꯨꯡꯉꯥꯏꯇꯩ ꯑꯣꯁꯀ ꯆꯤꯌꯥꯔ ꯁꯦꯠꯀ ꯇꯤꯡꯉꯝꯃꯅꯤ ꯑꯃꯨꯛꯇꯖꯥꯗꯅꯦ ꯑꯗꯨꯒ ꯐꯤ ꯈꯔ ꯍꯥꯞꯤꯜꯂꯒ ꯑꯗꯨꯝ ꯑꯣꯠꯂꯥꯛꯒꯦ ꯇꯥꯏꯞ ꯆꯥꯕꯅꯦ ꯃꯣꯔꯅꯤꯡ ꯕ꯭ꯔꯦꯛ ꯐꯁ
ꯑꯩ ꯆꯤꯌꯥ ꯁꯤꯠꯇꯨ ꯂꯩꯗꯤ ꯂꯩꯕꯅꯦ ꯁꯣꯅꯤꯌꯥꯗꯩ ꯂꯧꯕ ꯑꯩ ꯑꯗꯣ ꯍꯧꯖꯤꯛꯐꯥꯎ ꯑꯗꯨꯝ ꯆꯥꯗꯕꯤ ꯂꯩꯔꯤꯁ ꯕꯇꯜꯗ ꯈꯔ ꯇꯤꯡꯅ ꯆꯥꯎꯋ ꯍꯥꯏꯕꯅꯤ
ꯁ ꯑꯩꯁꯤꯅꯦ ꯅꯨꯡꯇꯤ ꯌꯨꯝꯗ ꯂꯩꯃꯟꯗꯣ ꯋꯥꯔꯦꯅ ꯍꯥꯏ ꯁꯨꯝ ꯇꯧꯖꯈꯤꯕ ꯇꯧꯐꯝ ꯈꯪꯗꯕꯦ ꯑꯃꯨꯛ ꯇꯨꯝꯅꯤ ꯑꯃꯨꯛ ꯀꯣꯠꯅꯤ ꯑꯃꯨꯛ ꯇꯨꯝꯅꯤ ꯑꯃꯨꯛ ꯀꯣꯠꯅꯤ
ꯌꯨꯝꯒꯤ ꯊꯕꯛ ꯈꯔ ꯈꯔ ꯇꯧ ꯌꯥꯗ꯭ꯔꯣ ꯃꯤꯃꯥꯟꯅ ꯇꯧꯗꯣ ꯁꯄꯣꯏꯅ
ꯇꯧꯔꯏꯅꯦ ꯆꯥꯛꯀ ꯊꯣꯡꯉꯤꯅꯦ ꯆꯥꯛ ꯊꯣꯡꯕ ꯂꯣꯏꯔꯦ ꯂꯣꯏꯔꯦ ꯊꯕ ꯑꯩꯅ ꯑꯃꯨꯛ ꯈꯔ ꯌꯦ ꯑꯖꯥꯔ ꯁꯝꯅꯤꯡꯕꯗꯤ ꯆꯦꯡꯅ ꯆꯠꯂ
ꯏ ꯍꯦ ꯑꯣ ꯌꯥꯕꯅꯤ ꯑꯩ ꯁꯨꯇꯤ ꯂꯩꯀ ꯁꯟꯗꯦꯒꯨꯝꯕ ꯑꯝꯗ ꯆꯧꯁꯤꯔꯛꯑꯣ
ꯅꯪ ꯣꯡꯉꯥꯏꯖꯦ ꯍꯥꯏꯌꯨ ꯅꯨꯡꯋꯥ ꯀꯩꯅꯠꯇ ꯐꯤ ꯅꯠꯇ꯭ꯔꯁꯨ ꯑꯗꯨꯝ ꯌꯥꯏ ꯀꯩꯅꯣ ꯑꯃ ꯆꯠꯂꯒ ꯑꯗꯨꯝ ꯍꯎ ꯌꯥꯏ ꯀꯩꯅꯣ ꯐꯔꯤꯁꯦ ꯑꯗꯨꯝ
ꯑꯗꯨꯗꯩ ꯀ꯭ꯂꯥꯁ ꯂꯣꯏꯔꯒ ꯆꯠꯇꯥꯕ ꯀ꯭ꯂꯥꯁ ꯑꯗꯨꯑꯣꯏꯗꯤ ꯄꯨꯡ ꯑꯗꯨ ꯁꯥꯈ꯭ꯔꯅꯦꯕ ꯑꯗꯨꯗꯗꯤ ꯑꯗꯨꯗꯤ ꯌꯥꯎꯋꯦ ꯅꯨꯡꯁꯥ ꯌꯥꯝ ꯁꯥꯏ ꯍꯧꯖꯤꯛꯀꯥꯟ
ꯍꯣꯏ ꯄꯨꯡ ꯃꯥꯥꯟꯅꯤ ꯅꯣꯡꯃꯪꯉꯤꯁꯤꯗꯤ ꯅꯣꯡꯃꯪ ꯃꯇꯝ ꯃꯇꯝ ꯆꯠꯂꯔꯣꯏ
ꯎꯝ ꯍꯣꯏ ꯇꯔꯥ ꯇꯥꯔꯦ ꯊꯝꯃꯁꯤ
ꯊꯝꯃꯣ ꯑꯃꯨꯛ ꯇꯧꯔꯛꯀꯦ